ꯍꯜꯂꯣ ꯋꯥ
ꯍꯥꯎꯕ꯭ꯔꯣ ꯆꯥꯛꯄꯣ
ꯑꯥ ꯍꯥꯎꯋꯦ ꯍꯥꯏꯕ ꯇꯥꯔꯦꯗ
ꯎꯝ
ꯍꯥꯎꯗꯤ ꯍꯥꯎꯇꯦ ꯑꯗꯣ ꯀꯩꯅꯣ ꯃꯥ ꯃꯊꯦꯜ ꯑꯃꯒ ꯌꯥꯎꯔꯗꯤ ꯍꯥꯎꯔꯅꯤ ꯀꯥꯡꯍꯧ ꯑꯃ ꯑꯃꯦꯠꯄꯒꯨꯝꯕ ꯑꯁ ꯌꯥꯎ ꯌꯥꯎꯗ꯭ꯔꯕꯣ ꯉꯁꯤꯗꯤ ꯊꯛꯄ ꯌꯥꯗꯦ
ꯀꯩꯁꯨ ꯀꯥꯏꯗꯦ ꯃꯔꯛꯇ ꯆꯝꯅ ꯆꯥꯕꯗꯣ ꯌꯥꯝ
ꯅꯪꯗꯤ ꯀꯩ ꯏꯟꯁꯥꯡ ꯆꯥꯌꯦꯑꯦꯕ ꯉꯁꯥꯏꯗꯣ ꯑꯩ ꯀꯥꯎꯈ꯭ꯔꯦ ꯑꯃꯨꯛ
ꯑꯩꯗꯤ ꯎ ꯎ
ꯑꯣ
ꯎꯁꯣꯏꯁꯦ ꯀꯃꯥꯏꯅ ꯆꯥꯒꯦ ꯆꯝ ꯐꯨꯠꯂꯣ
ꯀꯥꯡꯁꯣꯏ ꯑꯣꯏꯅ ꯊꯣꯡꯉ ꯆꯥꯏ
ꯕꯤ ꯂ ꯑꯥ ꯊꯝꯕ꯭ꯔꯣ
ꯀꯔꯤ
ꯑꯩꯈꯣꯏꯅꯤꯁꯨ ꯇꯧꯅꯕꯅꯦ ꯑ ꯅꯠꯇꯦ ꯑꯩꯈꯣꯏꯅꯤ ꯅꯠꯇꯕ ꯑꯃꯗꯣ
ꯑꯩꯕꯨꯒꯣ ꯎꯝ ꯍꯥꯞꯇꯦ
ꯑ ꯍꯞꯅꯗ꯭ꯔꯣ ꯅꯣꯏꯗꯤ ꯑꯗꯣ
ꯍꯥꯞꯅꯩꯗ ꯍꯥꯎꯕꯅꯤ ꯂꯩꯇꯕꯩ ꯍꯥꯞꯇ꯭ꯔꯤꯅꯦ ꯑꯩꯈꯣꯏꯗꯤ ꯎꯝ ꯀꯣꯛꯐꯦꯝ ꯍꯥꯞꯄ ꯃꯥꯜꯂꯦ
ꯑꯣ ꯑꯣꯛꯐꯥꯝ
ꯈꯪꯉꯦ ꯈꯪꯉꯦ ꯈꯪꯉꯦ ꯑꯣꯛꯐꯦꯝ ꯑꯣꯀ꯭ꯔꯥꯔꯣ ꯑꯩꯈꯣꯏꯗꯤ ꯑꯣꯀ꯭ꯔꯥ ꯀꯧꯋꯦ
ꯑꯣꯒ꯭ꯔꯥꯅꯤ ꯑꯣꯔꯥ ꯑꯣꯒ꯭ꯔꯥꯃꯛꯁꯨ ꯅꯠꯗꯦꯗꯥ ꯍꯥꯏꯕꯗꯤ ꯑꯩꯈꯣꯏꯗꯤ ꯑꯣꯛꯀꯤ ꯎꯝ ꯃꯍꯥꯎꯗꯣ ꯑꯗꯨ ꯑꯣꯏꯅ ꯀꯛꯑꯒ ꯊꯣꯡꯕ ꯃꯥꯜꯂꯦ
ꯎꯝ
ꯑꯗꯨ ꯅꯣꯏꯀꯣ ꯅꯪ ꯅꯪꯒꯤ ꯅꯪꯒꯤ ꯁꯥꯏꯒꯤ ꯈꯨꯟꯒꯤ ꯃꯤ ꯈꯣꯏꯗ ꯅꯕꯥꯅꯤ ꯋꯥꯔꯤꯁꯤꯗꯤ ꯑꯣꯏꯂꯦꯍꯣ ꯌꯥꯝ ꯇꯃꯦꯡꯂꯣꯡ ꯑꯩꯈꯣꯏꯒꯤ ꯑꯩꯈꯣꯏꯒꯤ ꯅꯣꯏꯒꯤ ꯁꯥꯏꯒꯤ ꯈꯨꯟꯒꯤ ꯋꯥꯉꯥꯡ ꯅꯪ ꯁꯪꯉꯥꯡꯒꯤ ꯈꯨꯅꯥꯎꯕꯗꯣ ꯍꯩꯇꯕꯣ ꯃꯥꯕꯨ ꯈꯨꯝꯔꯗꯤ ꯌꯥꯝ ꯅꯪ ꯉꯥꯡ ꯍꯔꯥꯎꯅꯤ ꯍꯣ ꯅꯪ ꯍꯩꯔꯝꯅꯤꯕ ꯑꯗꯣ ꯅꯪꯗꯤ ꯅꯪꯒꯤ ꯁꯥꯏꯒꯤ ꯑꯩꯈꯣꯏꯒꯤ ꯃꯥꯕꯨ ꯌꯥꯝ ꯈꯨꯝꯕꯅꯤꯅ ꯍꯦꯟꯅ ꯍꯩꯔꯝꯅꯦꯕ ꯈꯪꯕ꯭ꯔꯥ
ꯑꯥ
ꯃꯣꯏꯗꯤ ꯃꯣꯏꯒꯤ ꯃꯈꯣꯟꯁꯨ ꯇꯥꯕ ꯌꯥꯝ ꯅꯨꯡꯉꯥꯏꯌꯦꯕꯀꯣ
ꯑꯥ
ꯑꯗꯨ ꯑꯩꯈꯣꯏ
ꯇꯥꯕ ꯅꯨꯡꯉꯥꯏꯕ꯭ꯔꯥꯅꯦ
ꯅꯨꯡꯉꯥꯏꯅ
ꯏꯁ
ꯑꯩꯗꯤ ꯃꯣꯏꯅ ꯋꯥ ꯉꯥꯡꯕꯗꯣ ꯌꯥꯝ ꯑꯥ ꯌꯥꯝ ꯏꯪꯕꯗꯣ ꯑꯗꯨꯒ ꯌꯥꯝ ꯁꯣꯐ ꯑꯣꯏꯌꯦꯕ ꯃꯣꯏꯅ ꯉꯥꯡꯕꯗꯣ ꯑꯩꯈꯣꯏꯅ ꯉꯥꯡꯕꯗꯤ ꯌꯥꯝ ꯈꯤꯡ ꯈꯤꯡ ꯂꯥꯎꯔꯒ ꯇꯥꯕ ꯔꯥꯁꯤ ꯌꯥꯝ ꯀꯪꯕꯗ ꯇꯧꯅꯤ
ꯑꯥ
ꯍꯧꯖꯤꯛ ꯅꯪ ꯆꯥꯛ ꯆꯥꯔꯝꯗꯥꯏꯗ ꯄꯥꯈꯪ ꯑꯅꯧꯕ ꯊꯤꯒꯦ ꯍꯥꯏꯔꯒ ꯑꯩꯒꯤ ꯌꯥꯗꯕ ꯋꯥꯅꯦꯗ ꯅꯦ ꯃꯤꯗꯤ ꯐꯪꯕ ꯃꯥꯗꯣ ꯌꯥꯝ ꯒꯔꯦꯕꯤ ꯑꯣꯏ ꯃꯟꯕꯒꯤ ꯀꯣꯜ ꯇꯧꯕ ꯌ
ꯍꯥꯥ
ꯈꯪꯅꯤꯡꯒꯅꯨ ꯃꯥꯅ ꯂ꯭ꯔꯦꯗꯤ ꯑꯣꯏ ꯈ꯭ꯔꯕ ꯑꯩꯒꯤ ꯎꯝ ꯑꯩꯒꯤ ꯑꯁꯤ ꯄꯥꯏꯔꯤꯕꯁꯤꯅ ꯌꯥꯗꯕ ꯋꯥꯅꯦꯗ ꯐꯨꯅꯤꯡꯕ ꯀꯣ ꯑꯩꯗꯤ ꯆꯠꯇꯕ ꯃꯥꯒꯤꯗꯣ ꯑꯗꯨꯃꯥꯏꯅ ꯌꯥꯝ ꯆꯤꯜꯂꯒ ꯂꯩꯌꯦ ꯅꯪ ꯃꯥꯕꯨ ꯍꯥꯟꯅ ꯈꯨꯝꯔꯒ ꯇꯧꯗ꯭ꯔꯣ ꯀꯥꯏꯅ ꯍꯪꯪꯔꯛꯄ ꯈꯣꯏꯗꯣ ꯇꯧꯕ ꯋꯥꯅꯦꯗ ꯑꯃꯨꯀ ꯉꯥꯏꯍꯥꯛ ꯂꯩꯔꯦ ꯑꯃꯨꯛꯀ ꯎꯝ ꯃꯥ ꯃꯥꯕꯨ ꯇ꯭ꯔꯥꯏ ꯇꯧꯔꯛꯑꯣ ꯍꯥꯏꯌꯦ ꯃꯣꯏ ꯌꯥꯗꯦ ꯌꯥꯗꯦꯗꯤ ꯉꯥꯢꯈꯣ ꯑꯗꯨꯗꯤ ꯐꯔꯦ ꯍꯣꯔꯦꯟꯅ ꯇꯧꯔꯛꯀꯦ ꯍꯧꯖꯤꯛꯀꯤꯗꯤ ꯌꯥꯔꯦ ꯍꯥꯏꯅ ꯍꯥꯏꯕꯤ
ꯑꯗꯨ ꯇꯧꯔꯛꯀꯅꯨ ꯇꯥꯕ꯭ꯔꯥ
ꯑꯥ
ꯑꯃꯨꯛ ꯇꯧꯔꯨꯔꯅꯨꯕ
ꯀꯩꯒꯤ
ꯑꯩ ꯖꯦꯂꯦꯁ ꯀꯥꯏꯕ
ꯏꯁ ꯋꯥꯔꯤꯗꯤ ꯍꯨꯝ ꯅꯣꯛꯅꯤꯡꯉꯤ ꯑꯩ ꯅꯣꯛꯄꯤ
ꯅꯣꯛꯄ ꯍꯧꯔꯦꯍꯦ
ꯑ ꯑꯗꯨꯅꯦ ꯌꯥꯝ ꯅꯣꯛꯅꯤꯡꯉꯦꯕ ꯅꯅꯥꯎ ꯅꯨꯄꯥꯅ ꯅꯠꯇꯦ ꯑꯁꯤꯒꯤ ꯃꯇꯥꯡ ꯎꯝ ꯀꯔꯤꯅꯣ ꯑꯃ ꯄꯥꯝꯕꯗꯒꯤ ꯅꯪꯒꯤ ꯃꯒꯨꯟ ꯂꯣꯏꯅ ꯃꯝ ꯃꯥꯡꯂꯒ ꯂꯩꯅꯤ ꯒꯣ ꯂꯤꯁꯤꯡ ꯑꯃ ꯑꯅꯤꯒꯤꯗꯃꯛ
ꯇꯥꯎꯒꯅꯨ ꯇꯥꯎꯒꯅꯨ ꯍꯣꯔꯦꯟ ꯅꯕꯥꯅꯤ ꯈꯠꯅꯕ ꯀꯥꯟꯗ ꯅꯣꯏ ꯁꯥꯏꯅ ꯀꯣꯜ ꯇꯧꯔꯛꯑꯒ ꯈꯣꯏ ꯗꯗꯥꯗꯤ ꯅꯨꯄꯤ ꯑꯃ ꯀꯣꯜ ꯇꯧꯔꯒ ꯋꯥ ꯄꯪꯆꯠ ꯆꯠ ꯉꯥꯡꯔ ꯂꯩꯕꯅꯦ ꯍꯥꯏꯅ ꯍꯥꯏꯕꯤꯔꯗꯤ ꯅꯕꯥꯅꯤ ꯈꯠꯅꯔ ꯂꯩꯅꯤꯀꯣ
ꯎꯝ ꯎꯝ ꯇꯧꯅꯨ ꯇꯧꯅꯨ ꯑꯗꯨꯒꯨꯝꯕꯗꯣ ꯇꯧꯔꯣꯏ
ꯇꯧꯗ꯭ꯔꯗꯤ ꯌꯥꯝ ꯐꯔꯦ
ꯍꯌꯦꯡꯗꯤ ꯀꯥꯏ ꯆꯠꯀꯦꯔꯥ
ꯍꯌꯦꯡꯁꯦ ꯑꯦꯠꯃꯤꯁꯟꯁꯦ ꯇꯧ ꯊꯣꯛꯁꯤꯔꯅ ꯂꯩꯔꯝꯕꯅꯦ
ꯅꯪꯒꯤ ꯑꯦꯗꯃꯤꯁꯟꯁꯤꯗꯤ ꯑꯥ ꯑꯩꯉꯣꯟꯗ ꯈꯨꯝꯕꯗꯒꯤ ꯍꯞꯇꯥ ꯑꯃ ꯆꯠꯈ꯭ꯔꯦꯕꯀꯣ ꯑꯗꯨꯒ ꯍꯧꯖꯤꯛ ꯐꯥꯎ ꯇꯧꯗ꯭ꯔꯤꯕ ꯀꯔꯤ ꯃꯤꯔꯥ ꯈꯪꯗꯦ ꯁꯤ ꯑꯉꯥꯡꯁꯦ ꯑꯩꯗꯤ ꯌꯥꯝ ꯐꯕ ꯄꯨꯔꯥꯅ ꯈꯜꯂꯨꯔꯦ ꯑꯗꯨꯒ ꯌꯥꯝ ꯇꯟꯕ ꯃꯤ ꯑꯣꯏꯔꯝꯃꯤꯅꯦ ꯃꯤꯒꯤꯗꯃꯛꯇꯤ ꯌꯥꯝ ꯊꯧꯅꯥ ꯐꯕ ꯃꯥꯒꯤꯗꯃꯛꯇꯤ ꯆꯠꯄ ꯍꯩꯇ꯭ꯔꯦꯗꯣ ꯃꯤ ꯑꯃꯁꯦ
ꯑꯩꯁꯨ ꯁꯤꯗ ꯄꯩꯁꯥ ꯇꯥꯜꯂꯤꯅꯤ ꯀꯩꯅꯣ
ꯑꯗꯨ ꯑꯣꯢꯔꯁꯨ ꯅꯪꯒꯤꯗꯣ
ꯆꯠꯇꯤ ꯆꯠꯄꯅꯦꯅ ꯁꯇ꯭ꯔꯗꯦ ꯗ
ꯑ ꯅꯍꯥꯛ ꯅꯪꯒꯤ ꯑꯦꯗꯃꯤꯁꯟꯗꯨꯗꯤ ꯅꯪꯒꯤ ꯄꯨꯟꯁꯤ ꯅꯪ ꯀꯗꯥꯏꯗ ꯂꯩꯒꯦꯔꯥ ꯍꯥꯏꯅ ꯗꯤꯁꯥꯏꯠ ꯇꯧꯒꯗꯕ ꯄꯣꯔꯁꯟꯅꯦꯕ ꯑꯗꯨ ꯅꯪꯅ ꯀꯔꯤꯅꯣ ꯆꯨꯁ ꯇꯧꯕ ꯍꯩꯇ꯭ꯔꯗꯤ ꯐꯔꯛ ꯇꯥꯗ꯭ꯔꯣ
ꯍꯣꯏ ꯍꯣꯏ ꯇꯥꯏ ꯇꯥꯏ ꯑꯗꯨꯒꯤ ꯑꯩꯁꯦ ꯃꯤꯌꯥꯝꯅ ꯍꯥꯏꯔꯦ ꯅꯪ ꯈꯛꯇ ꯅꯠꯇ꯭ꯔꯦ ꯑꯩꯈꯣꯢꯒꯤ ꯁꯥꯢꯅꯁꯨ ꯌꯥꯝ ꯉꯥꯡꯕꯅꯤ ꯇꯧꯒꯦ ꯍꯥꯢꯔꯗꯤ ꯐꯖꯅ ꯇꯧꯔꯣ ꯍꯥꯏꯅ
ꯎꯝ ꯑꯗꯨꯅꯦ ꯅꯨꯡꯁꯤꯕꯒꯤ ꯍꯥꯏꯕꯤꯕꯅꯦ ꯑꯗꯣ ꯈꯪꯕ꯭ꯔꯥ ꯅꯨꯡꯁꯤꯗꯕ ꯃꯤꯅꯗꯤ ꯑꯗꯨꯃꯥꯏ ꯍꯥꯏꯕꯤꯔꯣꯏ
ꯍꯣꯏ ꯍꯣꯢ ꯑꯗꯨꯅꯦ ꯑꯗꯨꯒꯤꯅꯤꯅꯦ ꯑꯩ ꯁꯥꯏꯁꯦ ꯊꯥꯗꯣꯛꯄ ꯉꯝꯗ꯭ꯔꯤꯁꯦ
ꯎꯝ ꯑꯗꯨꯅꯦ ꯑꯗꯨꯅꯦ ꯀꯔꯤꯒꯤ ꯊꯥꯗꯣꯛ ꯈꯔ ꯅꯨꯡꯁꯤꯅꯔꯗꯤ ꯊꯨꯡꯅꯅꯤꯡꯉꯥꯏ ꯊꯥ ꯑꯝ ꯅꯨꯡꯁꯤꯕꯅꯤꯅꯦ ꯅꯣꯏ ꯅꯨꯄꯥꯁꯤꯡꯁꯤꯀꯣ ꯐꯅ ꯐꯖꯅ ꯐꯨꯕꯤꯅꯤ ꯑꯗꯨ ꯅꯨꯄꯤꯕꯨ ꯅꯪꯅ ꯄꯪꯇꯧ ꯇꯧꯋꯦ ꯍꯥꯏꯔ ꯑꯗꯨ ꯅꯪ ꯑꯩꯒꯤ ꯀꯁꯇꯗꯤꯗ ꯆꯪꯒꯅꯤꯒꯣ
ꯑꯣꯑꯣ ꯁꯣꯔꯤ ꯑꯩ ꯁꯣ ꯁꯣꯔꯤ ꯑꯗꯨ ꯀꯨꯝꯕꯗꯣ ꯑꯩ ꯇꯧꯖꯔꯔꯣꯏ
ꯆꯥꯎꯅ ꯂꯦꯞꯔꯤꯌꯦ ꯍꯥꯏꯕ ꯈꯪꯉꯣꯅꯪ
ꯑꯝ ꯍꯣꯏ
ꯅꯕꯥꯅꯤꯗꯤ ꯑꯉꯥꯡ ꯑꯣꯏꯔꯝꯈꯤꯅꯤꯅꯦ ꯍꯥꯏꯕꯗꯤ ꯋꯥꯠꯂꯝꯈꯤꯅꯤꯕ ꯆꯍꯤ ꯃꯔꯤ ꯃꯉꯥ
ꯍꯣꯏ ꯑꯗꯨꯅꯦ ꯑꯗꯨꯒꯤ ꯑꯁ ꯑꯥ ꯀꯔꯤ ꯀꯔꯤꯅꯣ ꯐꯣꯇꯣꯁꯤꯁꯨ ꯑꯃꯨꯛ ꯑꯃꯨꯛ ꯊꯣꯛꯄ ꯀꯣ
ꯀꯔꯤ
ꯑꯗꯨꯃꯥꯏꯅ ꯂꯩꯒꯗꯕꯅꯦ ꯑꯗꯨ ꯂꯦꯞꯄ ꯉꯝꯔꯗꯤ ꯄꯨꯟꯁꯤꯁꯦ ꯄꯨꯟꯁꯤꯗꯣ ꯉꯝꯔꯛ
ꯃꯥꯅ ꯀꯇꯨ ꯀꯔꯟ ꯇꯧꯔꯛꯇ꯭ꯔꯤ ꯐꯥꯎꯕꯗꯤ ꯍꯥꯏꯅ ꯑꯩꯁꯨ ꯆꯥꯎꯅ ꯂꯦꯞꯂꯤꯗ ꯃꯥꯅ ꯑꯩꯅ ꯌꯥꯝ ꯌꯥꯗꯕ ꯊꯕꯛ ꯇꯧꯔꯗꯤ ꯑꯩꯁꯨ ꯇꯧ
ꯎꯝ
ꯄꯤꯕꯗꯤ ꯋꯥꯠꯇꯕꯅꯤꯅꯀꯣ
ꯎꯝ ꯀꯔꯤ ꯍꯥꯢꯕꯥ ꯍꯧꯖꯤꯛꯀꯤꯗꯣ
ꯋꯥꯠꯇꯦꯕ ꯅꯨꯄꯤꯗꯤ
ꯏꯁ ꯑꯩꯗꯤ ꯅꯪꯒꯤ ꯁꯥꯏ ꯃꯁꯛ ꯌꯦꯡꯅꯤꯡꯉꯤ ꯅꯪꯒꯤ ꯃꯁꯛꯁꯨ ꯈꯪꯗꯦ ꯅꯕꯥꯅꯤ ꯃꯁꯛ ꯍꯣꯔꯦꯟ ꯊꯥꯔꯛꯑꯣꯀꯣ
ꯅꯠꯇꯦ ꯕꯤꯗꯤꯑꯣ ꯀꯣꯜ ꯇꯥꯁꯤꯔꯣ ꯑꯗꯨꯗꯤ ꯁꯤ ꯂꯣꯏꯔꯒ
ꯅꯠꯇꯦ ꯅꯪꯕꯨ ꯊꯤ ꯊꯤꯅꯤꯡꯉꯦ
ꯎꯝ ꯅꯪ ꯀꯩ ꯀꯩꯅꯣ ꯅꯪ ꯍꯥꯏꯕꯗꯣ ꯑꯩꯈꯣꯏ ꯍꯥꯟꯅ ꯅꯠꯇꯦ ꯅꯠꯇꯦ ꯏꯕꯥꯅꯤ ꯍꯥꯟꯅ ꯇꯧꯔꯛꯄꯗ ꯀꯩꯅꯣ ꯚꯤꯗꯤꯑꯣ ꯀꯣꯜ ꯍꯦꯛ ꯇꯧꯔꯗꯤ ꯑꯩꯁꯦ ꯀꯩꯅꯣ ꯍꯥꯏꯔꯝꯗꯥꯏꯅꯦ
ꯀꯩꯅꯣ
ꯅꯪ
ꯑꯩꯗꯤ ꯀꯥꯎꯈ꯭ꯔꯦ ꯀꯔꯤ ꯋꯥ ꯍꯥꯏꯕ꯭ꯔꯣ ꯑꯩ
ꯅꯪꯅ ꯚꯤꯗꯤꯑꯣ ꯀꯣꯜ ꯑꯩꯅ ꯍꯦꯛ ꯇꯧꯔꯗꯤ ꯌꯥꯔꯦꯀꯣ ꯍꯥꯏꯅ ꯍꯥꯏꯔꯒ ꯑꯗꯨꯗꯤ ꯃꯪꯗꯅꯤ ꯍꯥꯏꯅ ꯅꯪ ꯍꯥꯏꯕꯗꯣ
ꯑꯦ ꯑꯩ ꯚꯥꯞ ꯇꯥꯗꯦꯅꯦ ꯑꯩ ꯌꯥꯝ ꯀꯥꯎꯒꯟꯕꯅꯦ ꯅꯪ ꯅꯪ ꯍꯥꯏꯔ ꯂꯩꯔꯁꯨ ꯅꯤꯡꯁꯤꯡꯕ ꯉꯝꯗꯦ ꯀꯔꯤꯒꯤꯔ
ꯑꯗꯨꯦ ꯜ ꯏ ꯜ
ꯑꯦꯁ ꯗꯤꯜ ꯗꯤꯜ ꯀꯥꯏꯅ
ꯅꯪꯁꯨ ꯂꯧꯕ ꯇꯥꯕꯅꯤ ꯀꯩꯅꯣ ꯑꯗꯨꯗꯤ
ꯑꯩꯗꯤ ꯈꯪꯁꯨ ꯈꯪꯗꯅ ꯅꯪꯅ ꯍꯥꯏꯔꯤꯕꯗꯣ
ꯏꯁ ꯅꯪꯅ ꯍꯥꯏꯔꯒ
ꯑꯩꯅ ꯍꯥꯏꯔꯒ ꯑꯩꯅ ꯍꯥꯏꯔꯁꯨ ꯑꯩꯁꯨ ꯀꯥꯎꯈ꯭ꯔꯒ ꯀꯃꯥꯏꯅ ꯇꯧꯁꯤ
ꯏꯆꯟꯒꯤ ꯋꯥꯁꯤꯗꯤ ꯌꯥꯝꯅ ꯂꯨꯌꯦꯍꯦ
ꯀꯥꯎꯕ ꯃꯤꯅ ꯐꯤꯡꯂꯛꯑꯦ
ꯅꯪꯒꯤ ꯑꯍꯟꯅꯤ ꯀꯔꯤꯔꯣ ꯅꯨꯄꯥꯅꯤ ꯀꯥꯏꯅꯗꯤ ꯌꯥꯝ ꯐꯥꯎꯕꯅꯤ ꯇꯧ ꯈꯔꯂꯩ ꯑꯗꯨ ꯅꯧꯋꯥ ꯂꯧꯗꯦ ꯑꯩꯅ
ꯇꯧꯔꯒ ꯂꯩꯗꯤ ꯂꯩꯕꯅꯦ ꯑꯩꯁꯨ
ꯎꯝ
ꯈꯪꯗ꯭ꯔꯦꯗ
ꯉꯁꯥꯏ ꯅꯪ ꯍꯥꯏꯕꯗꯣ ꯅꯪ ꯇꯧꯒꯦ ꯍꯥꯏꯔ ꯗꯤ ꯅꯪꯗꯤ ꯃꯥꯥꯡꯈꯔꯅꯤ ꯍꯥꯏꯕꯗꯨ ꯆꯨꯝꯃꯤ
ꯃꯥꯡ ꯃꯥꯡꯕ꯭ꯔꯥ
ꯎꯝ ꯃꯥꯅꯤ ꯀꯩꯁꯨ ꯀꯥꯏꯗꯦ
ꯑꯗꯥ ꯑꯩꯁꯨ ꯑꯍꯨꯝꯗꯤ ꯃꯥꯡꯈ꯭ꯔꯦ ꯏꯃꯥꯟꯅꯕꯒꯤ ꯇꯧꯕꯗꯣ
ꯅꯍꯥꯟ ꯅꯍꯥꯟꯁꯨ ꯑꯍꯨꯝꯔ ꯃꯔꯤ ꯃꯉꯥ ꯅꯍꯥꯟ ꯑꯩꯈꯣꯏ ꯈꯨꯝꯔꯁꯨ ꯌꯥꯗꯕꯗꯣ ꯑꯅꯤꯒꯨꯝꯕ ꯑꯣꯏꯒꯅꯤꯕꯀꯣ ꯑꯗꯨꯒ ꯃꯁꯥꯒꯤ ꯃꯥꯡꯖꯕꯗꯣ ꯑꯍꯨꯝ ꯑꯣꯏꯔꯗꯤ ꯃꯉꯥꯒꯨꯝꯕꯗꯤ ꯑꯗꯨꯝ ꯆꯠꯂꯦꯗ ꯀꯩꯁꯨ ꯀꯥꯏꯗꯦꯗ ꯑꯗꯨꯝ ꯈꯔ ꯐꯪꯉꯅꯤ ꯌꯥꯔꯦꯗ
ꯑꯥ ꯎꯝ
ꯑꯩꯒꯤ ꯃꯉꯥꯗꯤ ꯇꯧꯒꯗꯝꯅꯤ ꯉꯁꯤꯀꯣ
ꯍꯣꯏ ꯇꯧꯔꯒ ꯂꯣꯏꯔꯦ ꯀꯩꯅꯣ
ꯑꯁꯤꯅ ꯑꯅꯤ ꯁꯨꯒꯗꯕꯅꯦ ꯑꯍꯨꯝ ꯋꯥꯠꯂꯤ
ꯇꯧꯊꯔ ꯂꯣꯏꯔꯦ ꯀꯩꯅꯣ ꯅꯠꯇ꯭ꯔꯣ
ꯌꯥꯔꯦ ꯅꯪꯒꯤꯁꯨ ꯇ꯭ꯔꯥꯃꯉꯥꯒꯨꯝꯕꯗꯤ ꯂꯩꯔ ꯇ꯭ꯔꯥ ꯑ ꯇ꯭ꯅꯔꯥꯃꯔꯤꯒꯨꯝꯕ ꯂꯩꯔꯝꯒꯗ ꯃꯥꯜꯂꯦꯀꯣ
ꯎꯝ ꯌꯥꯝ ꯍꯩꯅ
ꯎꯝ ꯆꯨꯝꯕ꯭ꯔꯥ ꯑꯩꯁꯥꯛ ꯇꯧꯔꯥ ꯂꯩꯅꯨ ꯁꯤꯗ ꯀꯔꯤꯔ
ꯍꯥꯥ ꯌꯥꯝ ꯍꯩꯅꯀ ꯍꯥꯏꯔꯛꯏꯀꯣ
ꯎꯝ ꯍꯩꯕ ꯇꯥꯕ
ꯎꯝ ꯕꯣꯕꯣꯛꯁꯦ ꯌꯥꯝ
ꯅꯪꯁꯦ ꯉꯁꯤ ꯌꯥꯝ ꯂꯥꯡꯉꯦꯀꯣ